ꯍꯂꯣ
ꯇꯥꯔꯦ
ꯍ ꯈꯣꯏꯔꯒꯥꯡ ꯈꯣꯏꯔꯒ ꯉꯥꯡꯈ꯭ꯔꯒ ꯍꯧꯖꯤꯛꯤ ꯍꯥꯥ
ꯅꯣꯏ ꯈꯨꯟꯗ ꯇꯨꯔꯦꯟ ꯆꯦꯟꯗꯕ꯭ꯔꯕ
ꯎꯝ ꯁꯤꯗꯗꯤ ꯆꯦꯟꯗꯕ ꯃꯥꯡꯉꯦ ꯑꯩꯈꯣꯏ ꯈꯨꯠ ꯑꯁꯦꯡꯕꯗꯗꯤ ꯆꯦꯂꯦ ꯑꯗꯨꯗꯤ ꯌꯥꯝ ꯂꯩꯩꯅ
ꯐꯣꯜꯗꯕꯗ ꯅꯪ ꯑꯗꯨꯗꯩꯔꯣ ꯅꯪꯗꯣ
ꯆꯨꯝꯃꯦ ꯆꯨꯝꯃꯦ ꯃꯥꯅꯦ
ꯎꯝ ꯌꯥꯝ ꯃꯤꯁꯦ ꯌꯥꯝꯃꯟꯗꯅ ꯒ꯭ꯌꯥꯟ ꯇꯥꯗ꯭ꯔꯦꯕ ꯈꯪꯕ꯭ꯔꯥ ꯋꯥꯔꯤꯗꯣ ꯑꯃꯒꯤꯔ ꯑꯃꯒꯤ ꯍ ꯆꯜꯂꯨ ꯑꯃꯒꯤꯗꯤ ꯑꯃ ꯈꯪꯖꯜꯂꯨꯕ ꯑꯗꯨꯗꯒꯤ
ꯋꯥꯇꯔꯐꯣꯜ ꯂꯩꯌꯦ ꯗꯥꯝ ꯂꯩꯌꯦ ꯀꯦ ꯂꯩꯌꯦ
ꯎꯝ ꯅꯣꯏꯒꯤ ꯀꯩꯅꯣ ꯅꯣꯏꯒꯤꯅꯦ ꯎ ꯃꯣꯔꯣꯛ ꯌꯥꯝ ꯃꯃꯤꯡ ꯆꯠꯂꯦ
ꯎꯝ ꯌꯥꯝ ꯆꯠꯄꯅꯤ ꯁꯥꯕꯅꯤ
ꯎꯝ
ꯑꯩꯈꯣꯏꯗꯤ ꯀꯩꯅꯣꯁꯦ ꯃꯤ ꯈꯔꯅ ꯁꯁꯨꯝ ꯂꯧꯕꯨꯛꯇ ꯐꯦꯁ ꯇꯧꯔꯒ ꯊꯕꯛ ꯇꯧꯕꯁꯨ ꯂꯩꯔꯦ ꯍꯥꯏ ꯑ ꯑꯌꯥꯝꯕ ꯃꯤꯁꯤꯡꯁꯦ ꯃꯥꯒꯤ ꯀꯔꯤ ꯍꯥꯏꯁꯤꯔꯥ ꯏꯟꯀꯝꯒꯤ ꯁꯣꯔꯁꯇꯣ ꯑꯗ ꯃꯣꯔꯣꯛ ꯃꯣꯔꯣꯛꯀꯤ ꯀꯩꯅꯣꯗꯤ ꯑꯗꯨꯝ
ꯎꯝ ꯑꯩꯈꯣꯏꯗꯤ ꯑꯩꯈꯣꯏꯗꯤ ꯈꯪꯉꯕꯅꯤꯗ ꯑꯩꯈꯣꯏꯗꯤ ꯀꯩ ꯇꯧꯕ ꯃꯥꯜꯂꯦ
ꯪꯔ
ꯅꯪ ꯊꯛꯄ꯭ꯔꯣ ꯅꯪ ꯊꯛꯄ꯭ꯔꯣ
ꯑꯗꯨꯒꯨꯝꯕ ꯇꯧꯗꯤ ꯍꯣꯏ
ꯑꯦ
ꯑꯁꯪꯒꯤꯅꯦ ꯑꯗꯨ ꯇꯧꯔꯗꯤ ꯀꯩꯅꯣ ꯏꯄꯥꯅ ꯍꯥꯠꯈ꯭ꯔꯅꯤ ꯑꯩꯕꯨ
ꯑ ꯇꯤꯕ꯭ꯔꯥ
ꯑꯗꯨꯠꯇ ꯀꯤꯕ ꯈꯛꯇꯪꯁꯨ ꯅꯠꯇꯕ ꯁꯨꯝ ꯔꯦꯁꯄꯦꯛ ꯂꯩꯅꯗ꯭ꯔꯗꯤ ꯌꯥꯗꯦꯅ
ꯎꯝ
ꯐꯃꯤꯒꯤꯅꯤꯅ
ꯌꯥꯝꯝ ꯇ ꯍꯥꯏꯅ
ꯁꯊꯥꯕꯅꯥꯗ ꯏꯕꯔꯤ ꯌꯥꯅꯊꯀꯅꯤꯕ
ꯎꯝ
ꯇꯧꯔ ꯐꯠꯇꯦ ꯍꯥꯏꯕꯗꯣ ꯈꯪꯉꯒ ꯑꯃꯨꯛ ꯍꯟꯅ ꯇꯧꯕꯗꯨꯗꯤ ꯇꯜꯜꯂꯤꯦꯅ
ꯎꯝ ꯎ
ꯑꯥꯗ ꯊꯤ ꯎꯑꯦ ꯍꯥꯏꯔꯀꯥꯟꯗ
ꯎ
ꯑꯣꯏꯕ꯭ꯔꯥ ꯑꯣꯏꯗꯕ꯭ꯔꯥꯅ ꯂꯥꯛꯑꯒ ꯇꯩꯔꯒ ꯅꯝꯃꯀꯥꯟꯗ ꯈꯪꯉꯦ ꯍꯥꯏꯕꯗꯨ ꯑ ꯑꯗꯨꯗꯨꯗꯤ ꯇꯧꯕ ꯐꯠꯇꯦꯅ
ꯋꯥ ꯉꯥꯡꯕꯒꯦ ꯌꯥꯝ ꯍꯩꯅꯦ
ꯁꯨꯝ ꯃꯤꯅ ꯍꯥꯏꯅꯕꯗꯣ ꯍꯥꯏꯕꯅꯤꯗ
ꯑꯦ ꯅꯪ ꯁꯤꯗ ꯀꯩꯅꯣ ꯇꯝꯃꯤꯀꯥꯟꯗꯔ ꯀꯗꯥꯏꯗ ꯂꯩꯒꯦ
ꯑꯩ ꯍꯣꯁꯇꯦꯜꯗ ꯂꯩꯕꯅꯦ
ꯅꯝꯕꯔ ꯍꯧꯁ ꯀꯌꯥꯗ
ꯍꯁ ꯅꯝꯕꯁꯕꯅ
ꯎꯝ ꯅꯨꯡꯉꯥꯏꯗꯣ
ꯅꯨꯡꯉꯥꯏꯇꯦꯗ ꯏꯁꯤꯡ ꯋꯥꯠꯄꯅ ꯃꯔꯝ ꯃꯃꯥꯡ
ꯎꯝ
ꯑꯗ ꯁꯤ ꯅꯨꯨꯄꯥꯁꯤꯡ ꯈꯔꯗ ꯂꯩꯅꯤꯅ ꯌꯥꯝ ꯃꯣꯠ ꯃꯣꯠꯂꯦꯕ ꯍꯣꯁꯇꯦꯜ ꯑꯩꯈꯣꯏ ꯂꯩꯔꯤꯕꯕꯗꯨ ꯑꯅꯧꯕ ꯍꯥꯡꯉꯒ ꯂꯩꯕꯅꯦꯕ ꯑꯗꯨꯁꯨꯁꯨ ꯃꯤꯁꯤꯡꯁꯦ ꯈꯪꯗꯦꯅꯦ ꯃꯁꯇꯔ ꯌꯧꯔꯒꯁꯨ ꯌꯥꯝ ꯃꯣꯠꯄ ꯃꯌꯥꯝ ꯂꯩꯌꯦ
ꯍꯣꯏꯅꯦ ꯍꯣꯏꯅꯦ ꯂꯩꯕꯅꯤ ꯑꯗꯨꯕꯨꯗꯤ ꯑꯗꯤꯅꯦ ꯃꯈꯜ ꯃꯈꯜ
ꯎꯝ ꯋꯥꯁꯔꯨꯝ ꯀꯩꯀꯥꯐ ꯇꯜꯂꯦ ꯍꯥꯏꯔꯛꯀꯗ ꯑꯩꯈꯣꯏꯁꯨ ꯂꯋꯥꯏ ꯇꯥꯌꯦ ꯑꯗꯨ ꯑꯣꯏꯔꯁꯨ ꯑꯩꯈꯣꯏꯒꯨꯝꯕ ꯃꯤ ꯌꯥꯝꯃꯦꯕ ꯂꯋꯥꯏ ꯇꯥꯕꯒ
ꯑꯁꯦꯡꯒꯤꯅꯦ ꯅꯣꯏ ꯅꯨꯄꯤ ꯍꯣꯁꯇꯦꯜꯁꯤꯡꯗꯨꯗꯤ ꯑꯗꯨꯒꯨꯝꯕꯁꯤꯡꯗꯨꯗꯤ ꯈꯔ ꯐꯔꯝꯒꯅꯤ
ꯑꯩꯈꯣꯏꯒꯤꯗꯤ ꯕꯥꯠꯔꯨꯝ ꯑꯦꯇꯦꯁ ꯇꯧꯋꯤ
ꯑꯠꯆꯥ ꯑꯠꯆꯥ ꯅꯪ ꯅꯪ ꯍꯣꯁꯇꯦꯜ ꯀꯌꯥꯗꯅꯣ ꯐꯣꯔꯗ ꯍꯥꯏꯕ ꯅꯠꯇ꯭ꯔꯣ
ꯑ
ꯑꯣꯝ ꯅꯣꯏ ꯑꯦꯇꯦꯁ ꯑꯦꯇꯦꯁ ꯂꯣꯏ ꯇꯧꯕ꯭ꯔꯥ ꯅꯣꯏꯒꯤ
ꯔꯤꯁꯔꯁ ꯁꯀꯣꯂꯥꯔ ꯕꯣꯛꯀꯤ ꯇꯧꯋꯦ
ꯑꯠꯆꯥ ꯑꯠꯆꯥ ꯂꯣꯏ ꯇꯧꯕꯅꯤꯅꯦ ꯏꯁꯀꯣꯂꯔꯁꯤꯞꯗꯤ
ꯀꯋꯥꯏꯁꯪ ꯎꯝ ꯎꯝ
ꯑꯗꯨꯛꯇ ꯅꯪꯒꯤ ꯔꯨꯝꯗ ꯃꯤ ꯀꯅꯥ ꯂꯩꯕ ꯅꯣꯏ ꯃꯤ ꯑꯅꯤ ꯑꯅꯤ ꯂꯩꯕ꯭ꯔꯥ ꯑꯃꯃꯝ ꯈꯛꯇ ꯄꯤꯈꯤꯗꯏꯅꯤ ꯑ
ꯑꯧ ꯍꯧꯖꯤꯛꯇꯤ ꯑꯅꯤ ꯂꯩꯔꯤ
ꯑꯣ ꯃꯤ ꯑꯅꯤꯈꯛꯇ ꯁꯤꯖꯤꯟꯅꯕꯗꯤ ꯅꯨꯡꯉꯥꯏꯔꯝꯃꯅꯤ ꯑꯗꯨꯗꯤ
ꯎꯝ
ꯑꯅꯤꯗꯨ ꯁꯦꯡꯕ ꯇꯗꯅ ꯈꯅꯈꯤꯤꯅꯤꯀꯣ
ꯈꯔꯅꯥ ꯗꯦꯗ
ꯃꯁꯤ ꯅꯪꯒꯤ ꯇꯥꯔꯅꯦ ꯅꯪꯒꯤ ꯇꯔꯅꯦ ꯇꯧꯔꯒ ꯈꯟꯅꯔꯒ ꯂꯩꯔꯗꯤ ꯑꯣ ꯑ
ꯈꯠꯅꯗꯦ ꯈꯠꯅꯗꯦ
ꯅꯪꯒꯤ ꯔꯨꯝꯃꯦꯗꯨꯁꯨ ꯀꯩꯅꯣꯔꯥ ꯏꯁꯀꯣꯂꯔ ꯂꯀꯣ ꯁ꯭ꯀꯣꯂꯔꯥ
ꯑ ꯃꯥꯅꯦ
ꯑꯣ
ꯑꯩꯒꯤ ꯑꯩꯈꯣꯏ ꯏꯃꯥꯟꯅꯕꯤ ꯂꯨꯅ ꯇꯤꯟꯅꯕ ꯍꯥꯏꯗꯤ ꯃꯥꯁꯇꯔꯗꯩ ꯇꯝꯃꯤꯟꯅꯔꯦꯗꯅ ꯑꯗꯨꯒ ꯍꯧꯖꯤꯛꯐꯥꯎ ꯄꯨꯜꯂꯦꯕ ꯍꯧꯖꯤꯛꯐꯥꯎ ꯄꯨꯜꯂꯤꯕ ꯑꯣꯏꯌꯦꯕ ꯑꯗꯨꯗꯨꯅ ꯑꯗꯨꯏꯗꯤ ꯂꯩꯃꯤꯟꯅꯕꯩꯗꯤ ꯅꯨꯡꯉꯥꯏꯗ ꯀꯩꯇ ꯍꯥꯏꯅꯗꯦ ꯃꯥꯅꯁꯨ ꯑꯩ ꯃꯇꯦꯡ ꯄꯥꯡꯉꯦ ꯑꯩꯅꯁꯨ ꯈꯪꯉꯝꯃꯉꯝꯕ
ꯎꯝ ꯔꯣꯝꯗꯒꯤ ꯑꯣꯏꯕ꯭ꯔꯥ ꯃꯥꯁꯨ
ꯂꯝꯕꯤꯗꯤ ꯈꯔꯗꯤ ꯄꯨꯜꯂꯦ ꯑꯗꯣ ꯈꯨꯟꯗꯤ ꯄꯨꯟꯗꯦ
ꯑꯆꯥ ꯑꯆꯥ ꯑ ꯍꯌꯦꯡ ꯃꯥꯁꯨ ꯆꯠꯈ꯭ꯔꯅꯤ ꯑꯗꯨꯗꯤ ꯀꯩꯅꯣ ꯇꯧꯕꯗ
ꯀꯣꯏꯕꯔꯣ ꯎꯝ ꯆꯠꯇꯣꯏꯅꯦ ꯄꯨꯂꯦ
ꯆ ꯑꯩꯒꯤ ꯏꯁꯇꯦꯇꯥꯁ ꯌꯦꯡꯅꯤꯡꯉꯥꯏ ꯀꯟꯇꯦꯛ ꯁꯦꯞ ꯇꯧꯔꯒ ꯉꯥꯏꯔꯝꯒꯅꯤ
ꯉꯥꯏꯅꯦ
ꯑꯅꯤ ꯀꯣꯏꯕꯗꯏꯌꯦ
ꯎꯝ ꯎꯝ ꯌꯦꯡꯉꯣ ꯌꯦꯡꯉꯣ ꯁꯦꯞ ꯇꯧꯁꯜꯂ ꯂꯣꯏꯔꯦ ꯀꯔꯤ ꯍꯥꯏꯒꯦ
ꯎꯝ ꯑꯗꯨꯝ ꯐꯒꯠꯄꯗꯣ ꯌꯦꯡꯪꯕ ꯇꯥꯔꯦꯅ ꯀꯔꯤ ꯀꯣꯃꯦꯟ ꯄꯤꯔꯕ꯭ꯔꯥ
ꯌꯥꯝ ꯀꯩꯅꯣ ꯅꯣꯏ ꯍꯣꯁꯇꯦꯜꯗ ꯄꯨꯡ ꯉꯟꯅ ꯂꯣꯟꯗ꯭ꯔꯣ ꯀꯦ ꯊꯦꯡꯅꯁꯨ ꯑꯗꯨꯝ ꯆꯪꯕ ꯌꯥꯕ꯭ꯔꯣ
ꯔꯤꯁꯔꯁ ꯁ꯭ꯀꯣꯂꯔꯒꯤ ꯉꯥꯛꯇꯅꯤꯅꯅꯦ ꯄꯨꯡ ꯃꯥꯄꯜ ꯐꯥꯎꯗꯤ ꯍꯥꯡꯉꯦꯕꯀꯣ
ꯑꯆꯥ ꯑꯆꯥ
ꯁꯥꯏꯟꯁꯀꯤꯗꯤ ꯂꯦꯞꯇ ꯊꯕꯛ ꯇꯧꯕ ꯃꯤ ꯈꯛꯇꯅꯤꯗꯅ ꯂꯦꯞꯀꯤ ꯑꯗꯨꯅ ꯔꯤꯖꯜꯇꯣ ꯇꯥꯗ꯭ꯔꯗꯤ ꯐꯔꯛ ꯀꯥꯏꯗꯅ ꯍꯜꯂꯛꯄꯗꯣ
ꯎꯝ
ꯑꯗꯨꯗꯗꯅ ꯀꯅ ꯇꯕ
ꯁꯖꯅ ꯑꯩꯅ ꯆꯥꯟꯁ ꯇꯧꯤꯅꯦꯕ
ꯂꯧꯗꯦ ꯃꯇꯝ ꯆꯥꯅ ꯑꯗꯨꯝ ꯍꯜꯂꯦ ꯍꯣꯏ
ꯑꯩ ꯍꯥꯏꯕꯤꯒꯦ ꯁꯦꯀ꯭ꯌꯨꯔꯤꯇꯤꯗ
ꯎꯝ ꯍꯥꯏꯕꯤꯌꯨ
ꯅꯣꯏ ꯈꯨꯟ ꯅꯣꯏꯒꯤ ꯈꯨꯟꯒꯤ ꯃꯤ ꯊꯕꯛ ꯑꯆꯧ ꯑꯆꯧ ꯇꯧꯕ ꯂꯩꯔꯝꯒꯅꯤꯗ ꯑꯥ
ꯑꯆꯧ ꯑꯆꯧꯕ ꯇꯧꯕ
ꯎꯝ
ꯑꯩꯕꯔꯤ ꯃꯌꯥꯝ ꯂꯩ ꯑꯩꯈꯣꯏꯅ ꯇꯧꯗꯕ ꯋꯥꯅꯤ
ꯎꯝ ꯈꯪꯉꯦꯕ
ꯑꯗ ꯉ ꯅꯣꯣꯏ ꯅꯪꯒꯤ ꯌꯨꯝꯗꯁꯨ ꯀꯩꯅꯣ ꯇꯧꯔꯣ ꯁꯨꯝꯕ꯭ꯔꯣ
ꯀꯔꯦ
ꯅꯣꯏꯒꯤ ꯆꯠꯅꯕꯤꯗꯣ ꯇꯧꯕ꯭ꯔꯣ ꯅꯣꯏ ꯌꯨꯝꯁꯨ
ꯇꯧꯋꯦ ꯑꯗꯨꯅꯅꯦ ꯀꯩꯅꯣ ꯑꯩꯈꯣꯏ ꯂꯥꯏꯔꯤꯛ ꯇꯝꯃꯤꯁꯦ
ꯏꯟꯀꯝ ꯌꯥꯝ ꯂꯥꯛꯂꯝꯒꯅꯤꯀꯣ ꯑꯗꯨꯁꯨ
ꯂꯩꯇꯦꯅ ꯋꯥꯔꯅꯦ ꯌꯥꯝ ꯊꯕꯛ ꯌꯥꯝ ꯋꯥꯏꯕ
ꯅꯪꯗꯤ ꯍꯩꯕ꯭ꯔꯣ
ꯍꯥ
ꯐꯔꯦꯅꯦ ꯑꯗꯨꯗꯤ
ꯎꯝ
ꯏꯁꯀꯣꯂꯥꯔꯁꯨ ꯑꯣꯏꯕ ꯑꯗꯨꯁꯨ ꯍꯩꯕ
ꯎꯝ
ꯌꯥꯝ ꯀꯟꯅ ꯍꯥꯏꯅꯤ ꯄꯅ
ꯕꯤꯖꯤꯅꯦꯁ ꯇꯧꯅꯤꯡꯉꯥꯏ ꯌꯥꯝ ꯀꯥꯟꯅꯈ꯭ꯔꯅꯤ
ꯁꯨꯃꯥꯏꯅ ꯇꯧꯗꯣꯏꯅꯦ ꯍꯌꯦꯡ ꯊꯕꯛ ꯐꯪꯗ꯭ꯔꯀꯥꯟꯗ
ꯃꯅꯤ ꯄꯨꯟꯅ ꯇꯧꯔꯁꯦ
ꯌꯥꯏꯌꯦ
ꯑꯠ ꯄ ꯀꯥꯏ ꯀꯥ ꯑꯗꯨꯝ ꯇꯧꯅꯕ ꯍꯧꯔꯒ ꯅꯪꯒꯤ ꯑꯁ ꯕꯤꯖꯤꯅꯦꯁ ꯌꯥꯝ ꯆꯥꯎꯅ ꯇꯧꯕ ꯌꯥꯔꯦ
ꯎꯝ
ꯁꯨꯝꯕꯗꯗꯤ ꯌꯥꯝ ꯇꯞ ꯇꯞꯅ ꯂꯥꯛꯈꯤꯗꯥꯏꯅꯦ ꯃꯣꯏꯗꯤ
ꯎꯝ ꯌꯥꯝ ꯈꯪꯉꯤꯅ ꯅꯪꯗꯤ
ꯎꯝ ꯑꯩꯈꯣꯏ ꯑꯩꯈꯣꯏꯔꯣꯝꯗꯁꯨ ꯃꯌꯥꯝ ꯇꯧꯅꯑꯦ
ꯎꯝ
ꯑ ꯑꯩꯈꯣꯏꯔꯣꯝꯗꯒꯤꯁꯨ ꯑꯁ ꯌꯥꯝ ꯀꯟꯕꯅꯦ ꯃꯃꯤꯡ ꯆꯠꯄꯅꯦ ꯑꯩꯈꯣꯏꯔꯣꯝꯗꯒꯤꯁꯨ ꯒꯤꯗꯤ
ꯅꯪ ꯇꯦꯁꯇꯤ ꯇꯧꯗ꯭ꯔꯣ
ꯎꯝ
ꯇꯦꯁ ꯇꯧꯗ꯭ꯔꯣ
ꯇꯦꯁ ꯐꯥꯎ ꯇꯧꯕꯗꯤ ꯍ ꯑꯗꯨ ꯑꯁꯦꯡꯕꯗꯨꯗꯤ ꯕꯤꯌꯔ ꯕꯤꯌꯔꯒꯨꯝꯕꯗꯨꯗꯤ ꯑꯗꯨꯝ ꯀꯩꯅꯣ ꯇꯧꯋꯦ ꯀꯩꯅꯣꯗ ꯎꯝ ꯃꯔꯨꯞꯁꯤꯡ ꯑꯗꯨꯝ ꯄꯨꯟꯕ ꯀꯥꯟꯗ ꯀꯣ ꯃꯔꯛ ꯃꯔꯛꯇ ꯄꯨꯟꯕ ꯀꯥꯟꯗ ꯌꯥꯗꯕ ꯃꯇꯝ ꯂꯩꯌꯦꯕ
ꯎꯝ
ꯑꯦꯛꯖꯤꯀ꯭ꯌꯨꯇꯤꯚꯁꯤꯡ ꯀꯩꯀꯥ ꯑꯗꯨꯝ ꯄꯨꯟꯕ ꯀꯥꯟꯗ ꯍꯥꯏꯗꯤ ꯅꯨꯄꯥꯁꯤꯡ ꯄꯨꯟꯕ ꯀ ꯐꯅꯔꯅ
ꯎꯝ
ꯃꯗꯃ ꯇꯔꯗ
ꯈꯨꯟꯒꯤ ꯊꯕꯛꯇꯗꯤ ꯑꯃ ꯀꯩꯅꯣꯗ ꯀꯩꯅꯣꯗ ꯊꯛꯇ꯭ꯔꯣ
ꯑꯩꯈꯣꯏꯗꯤ ꯈ꯭ꯔꯤꯁꯇꯌꯥꯟꯅꯤ
ꯑꯣ
ꯈ꯭ꯔꯤꯁꯇꯦꯟꯗ ꯑꯗꯨ ꯊꯛꯄ ꯌꯥꯗꯦ ꯂꯝ ꯍꯦꯂꯂꯒ ꯊꯛꯅꯔꯤꯅꯤ
ꯄꯨꯕꯨꯗꯤ ꯃꯥꯥꯟꯅꯦꯕꯀꯣ ꯑꯗꯨꯑꯣꯏꯁꯨ ꯇ꯭ꯔꯦꯗꯤꯁꯟꯗꯤ ꯀꯩꯁꯨꯥꯡ ꯇ꯭ꯔꯦꯗꯤꯁꯟ ꯗꯤ ꯃꯥꯡꯍꯟꯗꯕ ꯍꯥꯏꯕꯁꯤꯅꯦꯕ ꯍꯥꯏꯗꯤ ꯔꯤꯂꯤꯖꯟꯗꯤ ꯆꯠꯅꯤꯡꯕ ꯆꯠꯂꯁꯨ ꯈꯅꯏ ꯇꯅꯥꯍ ꯇ꯭ꯔꯦꯗꯤꯁꯟ ꯀ ꯔꯂꯤꯖꯟ ꯀ
ꯎꯝ